ꯑꯥ ꯇ
ꯄꯨꯡ ꯀꯌꯥꯗ ꯍꯧꯒꯠꯀꯦ
ꯄꯨꯡ ꯉꯁꯤꯗꯤ ꯈꯤꯇꯪ ꯊꯦꯡꯕ ꯃꯥꯜꯂꯦ ꯃꯉꯥ ꯃꯉꯥ ꯈꯤꯇꯪ ꯍꯦꯜꯂꯦ
ꯏꯁ ꯃꯉꯥꯌꯦ ꯌꯥꯝ ꯉꯜꯂꯤ ꯍꯦ ꯑꯗꯨꯗꯤ
ꯑꯥ
ꯃꯪ ꯃꯪꯉꯤ ꯑꯩ
ꯅꯪꯅ ꯊꯦꯡꯅ ꯇꯨꯝꯕꯩꯅꯤ ꯀꯩꯅꯣ
ꯎꯝ ꯑꯩ ꯊꯦꯡꯅ ꯌꯥꯝ ꯇꯨꯝꯕꯅꯤ ꯀꯩꯀꯩꯗꯤ ꯆꯥꯔꯕ
ꯀꯦꯝ ꯆꯥꯗ꯭ꯔꯤ
ꯆꯥꯛ ꯉꯟꯇꯥ ꯊꯣꯡꯉꯒ ꯆꯥꯏ ꯍꯥꯏꯗꯥꯏꯅꯦ
ꯆꯥꯛꯇꯤ ꯊꯣꯡ ꯂꯣꯏꯔꯦ ꯑꯩꯈꯣꯏ ꯅꯥꯎ ꯈꯛꯇ ꯆꯥꯒꯤꯕꯅꯦ ꯃꯥꯏ ꯆꯥꯔꯦ ꯃꯥꯏꯄꯤꯠ
ꯎꯝ ꯅꯣꯏ ꯅꯥꯎꯗꯤꯅꯦ ꯍꯧꯖꯤꯛ ꯍꯧꯖꯤꯛ ꯀꯥꯏ ꯆꯠꯈꯤꯒꯦ
ꯑꯥ ꯗꯨꯀꯥꯟ ꯑꯃ ꯆꯠꯂꯦ ꯃꯥ
ꯑꯣ ꯄꯨꯡ ꯀꯌꯥꯗꯒꯤ
ꯇꯔꯨꯛꯇꯒꯤ ꯂꯥꯛꯑꯣ ꯍꯥꯏꯕꯅꯦ ꯃꯣꯏꯅꯗꯤ ꯑꯗꯣ ꯑꯗꯨꯝ ꯇꯔꯦꯠ ꯈꯔ ꯍꯦꯟꯕꯗꯩ ꯑꯗꯨꯝ ꯆꯠꯂꯦ
ꯎꯝ
ꯃꯥ ꯆꯥꯛ ꯊꯣꯡꯉꯅꯤ ꯃꯥ ꯍꯧꯒꯠꯇ꯭ꯔꯤꯉꯩꯗꯩ ꯆꯥꯛ ꯊꯣꯡꯉꯅꯤ ꯆꯥꯛ ꯂꯣꯏꯔꯅꯤ ꯑꯗꯨꯒ ꯃꯥ ꯍꯧꯒꯠꯂꯅꯤ ꯊꯤꯔ ꯆꯥꯒ꯭ꯔꯅꯤ ꯃꯥꯏ ꯇꯤꯐꯤꯟꯗꯨꯅ ꯑꯩꯅ ꯃꯥ ꯍꯧꯒꯠꯇ꯭ꯔꯤꯉꯩ ꯅꯝꯃ ꯊꯝꯕꯤꯔꯝꯃꯅꯤ
ꯑꯣ ꯇꯤꯐꯤꯟ ꯄꯨꯗꯣꯏꯔꯥ ꯃꯨꯛ ꯃꯥꯅ
ꯑꯥ ꯇꯤꯐꯤꯟ ꯑꯃꯨꯛ ꯄꯨꯗꯨꯅꯦ ꯍꯣꯔꯦꯟ ꯊꯦꯡꯀꯥꯟ ꯂꯥꯛꯄꯅꯤꯅ
ꯑꯩꯗꯤ ꯍꯧꯒꯠꯂꯒ ꯑꯥ ꯕ꯭ꯔꯁ ꯇꯧꯔꯦ ꯕ꯭ꯔꯁ ꯇꯧꯔꯒ ꯏꯁꯤꯡ ꯌꯥꯔꯦ ꯏꯁꯤꯡ ꯌꯥꯔꯒ ꯆꯥ ꯊꯛꯄ ꯂꯣꯏꯔꯒ ꯐꯣꯟꯗꯣ ꯌꯦꯡꯉꯝꯕ ꯀꯥꯟꯗ ꯅꯪ ꯃꯦꯁꯦꯁ ꯂꯩꯔꯝꯃꯦ
ꯅꯪꯖꯨ ꯑꯃꯨꯛ ꯑꯃꯨꯛꯁꯨ ꯍꯧꯒꯠꯂꯝꯗꯧ ꯃꯥꯟꯗꯕ ꯍꯥꯏꯗꯤ ꯕꯣꯟ ꯌꯦꯡꯉꯝꯗꯧ ꯃꯥꯟꯕ
ꯎꯝ
ꯉꯔꯥꯡꯗꯤ ꯌꯦꯟ ꯊꯣꯡꯉ ꯆꯥꯊꯣꯛꯑꯦ ꯅꯨꯡꯗꯥꯡꯗꯣ
ꯀꯅꯥ ꯊꯣꯡꯉꯕ
ꯑꯩꯈꯣꯏ ꯗꯗꯥ ꯑꯃ ꯂꯩꯌꯦ
ꯎꯝ
ꯃꯥꯅ ꯊꯣꯡꯉꯦ ꯑꯩꯅ ꯊꯣꯡꯉꯒꯅ ꯍꯦꯟꯅ ꯍꯥꯎꯒꯗꯕꯅꯦ
ꯑꯣ ꯗꯗꯥꯗꯤ ꯀꯀꯥꯒꯤ ꯗꯗꯥ
ꯎꯝ ꯃꯃꯥ ꯃꯥꯝꯃꯒꯤ
ꯑꯣ ꯃꯥꯝꯃꯒꯤ ꯑꯗꯨꯗꯤ ꯏꯇꯩ ꯊꯣꯛꯇꯦ
ꯑꯥ ꯊꯣꯛꯑꯦ ꯊꯣꯛꯑꯦ ꯑꯗ ꯁꯨꯝ ꯑꯩꯈꯣꯏ ꯑꯗꯨꯃꯥꯏꯟ ꯀꯧꯒꯤꯕꯒꯤ ꯑꯗꯨꯝ ꯀꯧꯕ
ꯑꯣ
ꯍꯟꯇꯛ ꯍꯩꯅꯧ ꯑꯃꯨꯟꯕ ꯃꯌꯥꯝ ꯆꯥꯍꯧꯕ꯭ꯔꯣ ꯆꯥꯍꯧꯗꯕ꯭ꯔꯣ
ꯍꯩꯅꯧ ꯑꯃꯨꯟꯕꯖꯤ ꯌꯥꯝꯗꯤ ꯆꯥꯗꯦ ꯁꯤꯗ ꯄꯥꯟꯗꯤ ꯄꯥꯜꯂꯦꯕ ꯑꯩꯈꯣꯏ ꯀꯩꯅꯣꯗ ꯔꯦꯟꯗ ꯑꯗꯨ ꯈꯔꯗꯤ ꯑꯗꯨꯝ ꯈꯔꯗꯤ ꯑꯗꯨꯝ ꯆꯥꯍꯧꯋꯦꯗꯣ ꯈꯝꯈ꯭ꯔꯦ
ꯌꯦꯟ ꯊꯣꯡꯕꯁꯤꯅ ꯀꯃꯥꯏꯅ ꯍꯩꯔꯛꯏ ꯈꯪꯕ꯭ꯔꯥ ꯑꯩꯁꯦ
ꯑꯥ ꯍꯥꯏꯔꯛꯑꯣꯅꯦ
ꯉꯁꯥꯏꯒꯤ ꯚꯔꯥꯗ ꯂꯩꯕꯒꯤꯀꯥꯟꯗꯣ ꯑꯗꯨꯗꯩꯗꯨꯗ ꯑꯩꯗꯤ ꯏꯃꯥꯟꯅꯕꯤꯗꯅꯦ ꯏꯟꯖꯥꯡ ꯊꯣꯡꯕ ꯍꯩꯇꯦꯁꯦ ꯁꯨꯡꯍꯥꯏ ꯍꯩꯗꯣꯛꯇꯦꯕꯀꯣ ꯑꯗꯨꯗꯨꯒꯅꯦ ꯑ ꯏꯃꯥꯅ ꯕꯤ ꯑꯃꯗꯤ ꯑꯩꯒ ꯂꯩꯃꯤꯟꯅꯕꯗꯣ ꯔꯨꯝꯃꯦꯠ ꯑꯣꯏꯕꯁꯦ ꯃꯥꯗꯤ ꯍꯩꯇꯦꯒ ꯍꯥꯏꯔꯒ ꯑꯗꯨꯝ ꯈꯪꯗꯦ ꯇꯨꯃꯤꯟꯅ ꯑꯗꯨꯝ ꯂꯩꯌꯦꯕꯀꯣ ꯑꯁ ꯑꯩꯗꯤ ꯍꯩꯌꯦ ꯍꯩꯌꯦ ꯍꯥꯏꯔꯒ ꯌꯨꯝꯗꯗꯤ ꯀꯩꯁꯨ ꯊꯣꯡꯉꯛꯄ ꯅꯠꯇꯦꯗꯅ ꯃꯥꯒ ꯑꯩꯒ ꯆꯞ ꯃꯥꯟꯅꯩꯌꯦꯕ
ꯎꯝ
ꯍꯣꯁꯇꯦꯜꯗ ꯂꯩꯔꯛꯄꯅꯦꯕ ꯃꯥꯁꯨ ꯑꯗꯨꯗꯨꯒ ꯑꯩꯅ ꯊꯣꯡꯒꯦꯅ ꯑꯍꯥꯟꯕꯗꯕꯨꯗꯤ ꯏꯇꯣꯝ ꯂꯩꯔꯤꯉꯩꯗꯕꯨꯗꯤ ꯏꯃꯥꯟꯅꯕ ꯑꯃꯗ ꯃꯥꯅ ꯇꯥꯛꯄꯤꯔꯛꯑꯦꯀꯣ
ꯎꯝ
ꯏꯃꯥꯟꯅꯕꯁꯦ ꯍꯧꯖꯤꯛꯇꯤ ꯅꯨꯄꯤ ꯀꯣꯏꯈ꯭ꯔꯦ ꯍꯥꯟꯅ ꯀꯣꯏꯗ꯭ꯔꯤꯉꯩꯗꯗꯤ ꯈꯔ ꯀ꯭ꯂꯣꯁ ꯑꯣꯏꯔꯝꯃꯦ ꯍꯥꯏꯗꯤ ꯍꯥꯏꯗꯤ ꯃꯤꯁꯨ ꯅꯨꯄꯤ ꯀꯣꯏꯈ꯭ꯔꯕꯅꯤꯅ ꯀꯣ ꯑꯩꯈꯣꯏꯁꯨ ꯇꯜꯂꯤꯗꯅ ꯑꯗꯒꯤꯗꯤ ꯎꯝ ꯃꯥꯅꯁꯨ ꯍꯥꯏꯗꯤ ꯀꯩꯝꯇꯕꯨꯗꯤ ꯍꯥꯏꯗ꯭ꯔꯒꯁꯨ ꯑꯩꯈꯣꯏꯅ ꯑꯣꯏꯅ ꯇꯟꯖꯕꯗꯣ ꯍꯥꯟꯅꯗꯤ ꯑꯩꯈꯣꯏꯍꯨꯝꯁꯦ ꯍꯧꯖꯤꯛꯀꯤ ꯏꯃꯥꯟꯅꯕꯤꯗꯨꯅꯦ ꯑꯩꯅꯦ ꯍꯧꯖꯤꯛꯀꯤ ꯏꯃꯥꯟꯅꯕꯁꯤꯅꯦ ꯌꯥꯝ ꯂꯨꯅ ꯇꯤꯟꯅꯔꯝꯃꯦꯕꯀꯣ ꯏꯃꯥꯟꯅꯕꯁꯤꯅ ꯇꯨ ꯊꯥꯎꯖꯟ ꯇ꯭ꯋꯦꯟꯇꯤ ꯇ꯭ꯋꯦꯟꯇꯤ ꯇꯨꯒꯤ ꯑꯣꯛ ꯇꯣꯕꯔ ꯑꯗꯨ꯭ꯋꯥꯏꯗ ꯍꯥꯏꯗꯣꯛꯄ ꯅꯤꯠꯀꯤ ꯑꯦꯛꯖꯥꯝꯁꯦ ꯔꯤꯝꯁꯀꯤꯗ ꯈꯟꯈ꯭ꯔꯦꯕ ꯃꯥꯗꯤ ꯑꯗꯨꯒ ꯑꯗꯨꯝ ꯏꯃꯥꯟꯅꯕꯤꯗꯨꯒ ꯑꯩꯒꯅ ꯑꯃꯨꯛ ꯄ꯭ꯔꯤꯄꯦꯌꯔ ꯇꯧꯔ ꯂꯩꯕꯗꯣ
ꯎꯝ
ꯑꯗꯨꯗꯨꯒ ꯃꯥꯅ ꯑꯩꯁꯦ ꯏꯇꯣꯝꯅ ꯂꯩꯕꯒꯤꯀꯣ ꯆꯥꯛ ꯌꯦꯟꯁꯥꯡꯗꯣ ꯑꯂꯨ ꯒ ꯃꯨꯟꯗꯕꯤ ꯑꯃ ꯀꯩ ꯍꯥꯏꯗꯣꯏꯅꯣ ꯃꯨꯜꯂꯤ ꯃꯨꯟꯗꯦ ꯈꯪꯗꯕꯤꯗ ꯏꯍꯤꯡ ꯍꯤꯡꯅꯒ ꯊꯥꯡꯗꯕꯤꯗꯣ ꯃꯁꯛꯀꯗꯤ ꯏꯐ ꯐꯖꯔꯒ ꯑꯗꯨꯃꯥꯏꯅ ꯑꯗꯨꯝ ꯏꯟꯖꯥꯡ ꯀꯩ ꯀꯩ ꯊꯣꯡꯕꯁꯦ ꯑꯗꯨꯝ ꯐꯣꯇꯣ ꯀꯥꯞꯄꯒ ꯑꯩꯈꯣꯏ ꯇꯦꯂꯤꯒ꯭ꯔꯥꯝ ꯒ꯭ꯔꯨꯞ ꯑꯃ ꯂꯩꯔꯝꯃꯦ ꯑꯩꯈꯣꯏ ꯍꯨꯝꯒꯤ
ꯑꯥ
ꯑꯗꯨꯝ ꯋꯥꯁꯦ ꯁꯦꯌꯔ ꯇꯧꯔꯀꯥꯟꯗ ꯂꯩꯔꯝꯃꯦꯕꯀꯣ ꯑꯗꯨꯗ ꯍꯧꯖꯤꯛꯀꯤ ꯏꯃꯥꯟꯅꯕꯤꯁꯦ ꯑꯁꯤꯒꯁꯨ ꯃꯥꯒ ꯎꯝ ꯁꯨꯃꯥꯏꯅ ꯁꯨꯝ ꯇꯤꯟꯅꯔꯝꯕꯩ ꯋꯥꯅꯤ ꯑꯩꯒꯁꯨ ꯅꯥꯀꯟ ꯑꯃꯗ ꯇꯤꯟꯅꯕꯗꯨꯗ ꯏꯃꯥꯟꯅꯕꯤꯗꯨꯒ ꯑꯩꯒꯁꯨ ꯍꯣꯁ ꯍꯣꯁꯇꯦꯜ ꯑꯃꯗ ꯂꯩꯃꯤꯟꯅꯔꯛꯄꯒꯤ ꯇꯤꯟꯅꯩꯗꯅ ꯑꯗꯨꯗꯨꯒꯤꯀꯣ ꯈꯣꯏꯍꯨꯝꯁꯦ ꯑꯗꯨꯝ ꯒ꯭ꯔꯨꯞ ꯑꯃ ꯁꯦꯝꯃꯀꯥꯟꯗ ꯏꯃꯥꯟꯅꯕꯤꯗꯨꯅ ꯁꯨꯝ ꯈꯪꯉꯛꯇꯕ ꯇꯣꯄꯤꯛꯀꯨꯝꯕ ꯌꯥꯎꯔꯛꯄꯁꯦ ꯍꯧꯖꯤꯛꯀꯤ ꯏꯃꯥꯟꯅꯕꯗꯨꯗ ꯑꯦꯛꯁꯄ꯭ꯂꯦꯟ ꯇꯧꯕꯤꯌꯨ ꯈꯣꯠꯂꯣꯅ ꯍꯥꯏꯕꯗꯣ ꯑꯗꯨꯗꯩꯗꯨꯗ ꯁꯨꯝ ꯑꯩꯉꯣꯟꯗꯗꯤ ꯅꯪꯗꯤ ꯌꯥꯔꯕ꯭ꯔꯥ ꯈꯣꯠꯂꯕ꯭ꯔꯥꯅ ꯍꯪꯉꯛꯄꯗꯨꯗ ꯁꯨꯝ ꯑꯗꯨꯃꯥꯏꯅ ꯑꯩꯈꯣꯏ ꯑꯍꯨꯝꯁꯦ ꯁꯨꯝ ꯀꯟꯐ꯭ꯔꯦꯟꯁ ꯀꯨꯝꯕ ꯄꯤꯔꯒ ꯋꯥꯔꯤ ꯁꯥꯟꯅꯕꯗꯣ ꯑꯗꯨꯗꯨꯒꯤꯅꯦꯕ ꯍꯥꯏꯗꯤ ꯎꯝ ꯑꯗꯨꯝ ꯑꯩꯈꯣꯏꯍꯨꯝꯁꯦ ꯃꯥꯅ ꯌꯦꯟ ꯊꯣꯡꯕ ꯇꯥꯛꯄꯤꯔꯛꯑꯦꯕꯀꯣ ꯏꯃꯥꯟꯅꯕꯗꯨꯅ ꯃꯥꯅ ꯊꯣꯡꯕ ꯃꯑꯣꯡꯗꯣ ꯑꯗꯨꯝ ꯑꯩ ꯉ ꯁꯤꯐꯧ ꯊꯣꯡꯉꯤꯌꯦꯕ ꯑꯗꯨꯝ ꯍꯩꯅꯈꯤꯕꯗꯣ ꯁꯨꯃꯥꯏꯅ ꯊꯣꯡꯉꯦꯕ ꯃꯥꯅ ꯊꯣꯡꯕꯗꯨꯅ ꯇꯤꯜꯍꯧ ꯆꯅꯝꯁꯦ ꯐꯖꯅ ꯉꯧꯔꯦꯗꯅ ꯃꯥꯒꯤ ꯇꯤꯜꯍꯧ ꯆꯅꯝꯅꯦ ꯁꯤꯡꯅꯦ ꯑꯗꯩꯗꯤ ꯖꯤꯔꯥꯅꯦ ꯉꯧꯔꯦꯗꯅ ꯑꯗꯨ ꯈꯥꯃꯦꯟ ꯑꯁꯤꯟꯕꯁꯦ ꯍꯥꯞꯄꯅꯤꯗꯅ ꯑꯗꯣ ꯈꯥꯃꯦꯟ ꯑꯁꯤꯟꯕꯁꯤꯅ ꯄꯦꯊꯔꯛꯑꯦ ꯍꯥꯏꯕꯒꯤ ꯇꯟꯖꯥꯗꯣ ꯑꯗꯩꯗꯨꯗ ꯉꯁꯥꯏꯒꯤ ꯑꯥ ꯍꯥꯞꯄ ꯌꯥꯕ ꯃꯆꯜ ꯑꯗꯒꯤꯗꯤ ꯊꯨꯝꯁꯨ ꯈꯔ ꯍꯥꯞꯇꯣꯏꯅꯦꯕꯀꯣ ꯉꯁꯥꯏꯒꯤ ꯁꯥꯗꯣ ꯍꯥꯞꯄꯗ ꯊꯨꯝ ꯃꯣꯔꯣꯛ ꯆꯪꯕꯗ ꯑꯣꯏꯅꯕ ꯊꯨꯝ ꯃꯣꯔꯣꯛ ꯑꯗꯩꯒꯤ ꯌꯥꯏꯉꯪ ꯅꯪꯅ ꯍꯥꯞꯄ ꯌꯥꯕꯉꯩ ꯂꯣꯏꯅ ꯍꯥꯞꯈ꯭ꯔꯅꯦꯕ ꯈꯪꯕ꯭ꯔꯥ ꯑꯗꯨꯗꯨꯒ ꯎ ꯉꯧꯔꯒ ꯉꯧꯔꯅꯤꯗꯅ ꯑꯗꯨꯒ ꯉꯥꯏꯍꯥꯛ ꯉꯧꯔ ꯃꯇꯨꯡꯗ ꯂꯣꯏꯅꯃꯛ ꯃꯤꯛꯁ ꯇꯧꯔꯦ ꯉꯧꯔꯦ ꯍꯥꯏꯔ ꯀꯥꯟꯗ ꯉꯁꯥꯏꯒꯤ ꯌꯦꯟꯗꯣ ꯑꯃꯨꯛ ꯍꯥꯞꯆꯤꯜꯂꯅꯤꯗꯅ ꯍꯥꯞꯆꯤꯜꯂꯀꯥꯟꯗ ꯐꯖꯅ ꯉꯧꯔꯀꯥꯟꯗ ꯃꯩꯗꯣ ꯈꯔ ꯂꯩꯊꯔ ꯒ ꯃꯈꯨꯝ ꯀꯨꯞꯁꯤꯜꯂꯒ ꯃꯍꯤ ꯊꯣꯛꯂꯛꯀꯅꯤꯗꯅ ꯃꯁꯥꯒꯤ ꯃꯍꯤꯗꯣ ꯀꯪꯗ꯭ꯔꯤꯕ ꯐꯖꯅ ꯉꯧꯔꯦꯗꯅ ꯑꯗꯨꯏꯗꯨꯒ ꯏꯁꯤꯡ ꯍꯣꯔꯦꯟ ꯌꯥꯔꯦ ꯍꯥꯏꯔ ꯀꯥꯟꯗ ꯑꯩꯅ ꯍꯥꯞꯅꯤꯡꯕ ꯆꯥꯡꯒꯤ ꯏꯁꯤꯡꯗꯣ ꯍꯥꯞꯄꯤꯔꯅꯤ ꯑꯂꯨ ꯍꯥꯞꯄꯅꯤ ꯑꯗꯨꯒ ꯁꯥ ꯃꯔꯣꯏ ꯀꯩꯀꯩꯗꯨ ꯁꯥ ꯃꯔꯣꯏꯗꯨ ꯑꯗꯨꯝ ꯉꯧꯕꯗꯁꯨ ꯈꯔ ꯍꯥꯞꯄ ꯌꯥꯏꯗꯅ ꯑꯩꯗꯤ ꯄꯪꯊꯣꯡꯗ ꯊꯣꯡꯉꯦ ꯑꯗꯨꯝ ꯍꯥꯎꯕꯩ ꯇꯥꯏꯞ ꯇꯧꯋꯦ ꯑꯗꯨꯝ ꯍꯩꯇꯦꯗꯣ ꯍꯩꯗꯣꯛꯇꯕꯀꯣ ꯑꯗꯨꯒ ꯂꯩꯃꯤꯟꯅꯕ ꯆꯥꯃꯤꯟꯅꯕꯁꯤꯡꯗꯨꯅꯒ ꯑꯗꯨꯝ ꯑꯩ ꯍꯥꯎꯋꯦ ꯍꯥꯎꯋꯦ ꯍꯥꯏꯕꯗꯣ ꯁꯨꯝ ꯑꯩꯁꯨ ꯏꯁꯥꯅ ꯅꯣꯛꯅꯤꯡꯕꯗꯣ ꯍꯩꯇꯕꯤꯗ ꯑꯩꯁꯨ ꯃꯤꯉꯣꯟꯗ ꯍꯪꯉ ꯊꯣꯡꯕꯅꯤꯅ ꯍꯩꯇꯦ ꯍꯥꯏꯕ ꯁꯨꯛꯍꯥꯏ ꯍꯥꯏꯗꯣꯛ ꯍꯩꯇꯦꯅ ꯍꯥꯏꯈꯤꯕꯗꯣ ꯃꯣꯏ ꯃꯀꯣꯛꯇꯁꯨ ꯍꯩ ꯍꯩꯇꯝꯅꯦꯅ ꯑꯗꯨꯝ ꯂꯩꯕꯅꯦꯕ ꯑꯩꯗꯤ ꯑꯗꯨꯝ ꯑꯩꯁ ꯊꯣꯡ ꯑꯩ ꯊꯣꯡꯉꯦꯁꯦ ꯑꯩ ꯊꯣꯡꯒꯁꯦꯅ ꯈꯦꯆ꯭ꯔꯤꯒꯁꯦ ꯄꯣꯛꯊꯣꯡ ꯊꯣꯡꯉꯦ ꯑꯗꯨꯝ ꯈꯦꯆꯤꯒꯨꯝꯕꯕꯨꯗꯤ ꯑꯩꯈꯣꯏ ꯕꯥꯅ ꯅꯍꯥꯟꯃꯨꯛ ꯇꯥꯛꯑꯝꯃꯦ ꯂꯥꯏꯅꯕꯅꯦꯅ ꯕꯤꯟꯁ ꯀꯩꯀꯩꯗꯣ ꯑꯗꯒꯤ ꯑꯗꯨꯝ ꯑꯂꯨ ꯃꯇꯨꯝ ꯑꯃ ꯍꯥꯞꯄꯁꯨ ꯌꯥꯔꯦ ꯃꯦꯠꯂꯒ ꯆꯥꯕꯒꯤꯀꯣ ꯑꯗꯨꯒ ꯆꯨ ꯀꯩꯀꯩ ꯑꯗꯒꯤꯗꯤ ꯀꯩꯅꯣꯁꯨ ꯑꯗꯨꯝ ꯁꯣꯛ ꯇꯧꯁꯤꯜꯂꯦ ꯑꯩꯗꯤ ꯅꯥꯀꯨꯞꯄꯤꯗꯣ ꯉꯧꯊꯣꯛꯑꯀꯥꯟꯗ ꯑꯗꯨꯝ ꯍꯥꯞꯆꯤꯜꯂꯦ
ꯎꯝ
ꯉꯧꯊꯣꯛꯇ꯭ꯔꯗꯤ ꯌꯥꯗꯦꯗꯅ ꯃꯣꯏꯗꯤ ꯀꯩꯅꯣ ꯄꯠꯊꯩꯗꯅꯀꯣ
ꯃꯅꯝ ꯃꯅꯝ ꯉꯧꯊꯣꯛꯑꯀꯥꯟꯗꯅ ꯃꯅꯝ ꯅꯨꯡꯁꯤꯐꯝ ꯍꯦꯟꯕꯅꯤ
ꯎꯝ ꯉꯧꯊꯣꯛꯑꯀꯥꯟꯗ ꯍꯥꯞꯄꯗꯨꯅ ꯃꯁꯛꯁꯨ ꯐꯖꯔꯦ ꯑꯗꯩꯗꯤ ꯎ ꯗꯥꯏꯔꯦꯛ ꯍꯥꯞꯄꯗꯤ ꯍꯥꯎꯇꯦꯕ ꯏꯗꯤ ꯏꯄꯠ ꯄꯠ ꯊꯔꯒꯀꯣ ꯏꯁꯤꯡꯗ ꯅꯥꯀꯨꯞꯄꯤ ꯄꯠꯊꯕꯒꯤ ꯇꯥꯏꯞꯇ ꯉꯧꯊꯣꯛꯑ ꯍꯥꯞꯄꯗꯤ ꯑꯗꯨꯝ ꯂꯦꯡꯗ꯭ꯔꯦ ꯃꯁꯛꯁꯨ ꯐꯖꯔꯦ
ꯍꯣꯏ
ꯊꯣꯡꯕ ꯊꯥꯛꯄꯁꯦ ꯌꯥꯝꯅꯕꯨꯗꯤ ꯑꯩꯖꯦ ꯀꯩꯅꯣ ꯇꯧꯋꯦꯕꯀꯣ ꯎꯝ ꯄꯥꯝꯖꯩꯌꯦꯕꯀꯣ
ꯎꯝ
ꯎ ꯑꯩꯈꯣꯏ ꯏꯃꯥꯍꯣꯏꯁꯨ ꯑꯃ ꯊꯣꯡꯉꯤꯉꯩ ꯄꯪꯍꯥꯎ ꯇꯍꯥꯎꯕꯗꯣ ꯇꯧꯋꯦꯕ ꯃꯣꯏꯅ ꯃꯈꯨꯠ ꯊꯨꯝꯕꯒꯤ ꯍꯥꯏꯅꯕꯅꯦꯕ ꯎꯇꯤ ꯊꯣꯡꯉꯦ ꯍꯥꯎꯋꯤ ꯑꯗꯒꯤ ꯊꯔꯣꯏ ꯊꯣꯡꯕꯒꯖꯦ ꯑꯩꯈꯣꯏ ꯃꯥꯅ ꯊꯣꯡꯕ ꯌꯥꯝ ꯍꯥꯎꯋꯦꯕ
ꯑꯗꯨ ꯈꯤꯇꯪꯗꯤ ꯇꯞꯄꯝꯃꯅꯤ
ꯀꯔꯤ
ꯆꯥꯛ ꯊꯣꯡꯕꯗ ꯈꯤꯇꯪꯗꯤ ꯇꯞꯅ ꯊꯣꯡꯉꯝꯒꯅꯤ ꯃꯃꯥꯅ
ꯆꯥꯛ ꯊꯣꯡꯕꯗ ꯇꯞꯄ꯭ꯔꯗꯤ ꯈꯪꯗꯦ ꯃꯁꯥꯒꯤ ꯑꯣꯏꯅꯕꯨꯗꯤ ꯋꯥꯒ ꯉꯥꯡꯗꯕꯤ ꯃꯤꯅ ꯊꯤꯅ ꯉꯥꯡ ꯉꯛ ꯑꯖꯨ ꯀꯩꯝ ꯃꯤꯅ ꯃꯤꯒ ꯈꯠꯅ ꯈꯠꯅꯧꯒ ꯍꯥꯏꯔꯁꯨ ꯇꯟꯗꯧ ꯃꯤꯗꯥꯅꯤ
ꯑꯥ ꯑꯗꯨꯃꯥꯏꯅ ꯇꯧꯕꯁꯦ ꯑꯗꯨꯝ ꯍꯥꯏꯗꯤ ꯏꯟꯁꯥꯡ ꯍꯧꯒꯠꯂꯦꯕ ꯍꯧꯒꯜꯂꯦ ꯍꯥꯏꯕꯗꯤ ꯈꯔ ꯌꯦꯟꯖꯥꯡꯁꯦ ꯌꯥꯝ ꯊꯨꯅ ꯊꯨꯅ ꯍꯥꯊꯨ ꯍꯥꯊꯨ ꯊꯣꯡꯕꯗꯣ ꯍꯣꯏ ꯌꯦꯟꯒꯨꯝꯕ ꯁꯥꯒꯨꯝꯕ ꯑꯣꯛ ꯀꯨꯝꯕ ꯊꯣꯡꯕꯗꯗꯤ ꯍꯥꯎꯋꯦ ꯍꯥꯢꯕꯗꯤ ꯍꯥꯎꯔꯒ ꯂꯩꯖꯕ ꯄꯣꯠ ꯑꯣꯢꯕꯒꯤ ꯍꯥꯎ ꯕꯅꯦꯕ ꯑꯗꯨꯒ ꯍꯥꯎꯇꯕ ꯍꯥꯎꯇꯕ ꯍꯥꯎ ꯕꯕꯥꯗꯤ ꯃꯌꯥꯏ ꯑꯣꯏꯔꯞ ꯂꯩꯕ ꯏꯟꯖꯥꯡꯗ ꯍꯥꯎꯅ ꯆꯥꯒꯦ ꯍꯥꯏꯇꯥꯔꯒꯗꯤ ꯑꯗꯨ ꯃꯥꯅ ꯈꯔ ꯇꯞꯅ ꯇꯞꯅ ꯊꯣꯡꯉꯒ ꯃꯩꯗꯣ ꯌꯥꯝ ꯀꯟ ꯀꯟꯗꯕꯤꯗ ꯇꯞ ꯇꯞꯅ ꯊꯣꯡꯉꯒ ꯃꯇꯝ ꯈꯤꯇꯪ ꯂꯧꯔꯒ ꯊꯣꯡꯈꯤꯕꯁꯤꯅ ꯑꯗꯨꯝ ꯃꯍꯥꯎꯖꯦ ꯑꯗꯨꯝ ꯍꯦꯜꯂꯦꯕ ꯑꯩꯅ ꯈꯪꯉꯤꯁꯤꯅ ꯑꯩꯈꯣꯏ ꯏꯃꯥ ꯕꯕꯥ ꯄꯣꯛꯄ ꯕꯕꯣꯛꯇꯣ
ꯍꯣꯏ
ꯃꯥꯖꯨ ꯑ ꯃꯥꯖꯨꯇꯧꯋꯦꯕ ꯆꯥꯛ ꯊꯣꯡꯕꯁꯦ ꯑꯩꯈꯣꯏꯃꯥ ꯍꯣꯏ ꯑꯗꯩ ꯃꯥꯕꯣꯛ ꯍꯣꯏ ꯃꯣꯏꯖꯨ ꯑꯗꯨꯝ ꯌꯨꯝꯒꯤ ꯑꯗꯨꯝ ꯍꯥꯏꯗꯤ ꯆꯍꯤ ꯃꯌꯥꯝ ꯂꯤꯔꯛꯑꯒ ꯍꯥꯏꯗꯤ ꯆꯍꯤ ꯃꯌꯥꯝ ꯂꯤꯔꯛꯑꯕꯅꯦ ꯃꯣꯏ ꯂꯣꯏꯅ ꯏꯟꯖꯥꯡ ꯊꯣꯡꯕ ꯆꯥꯛ ꯊꯣꯡꯕ ꯂꯣꯏꯅ ꯍꯩꯔꯕꯅꯦ ꯑꯗꯨ ꯑꯣꯏꯇꯥꯔꯒꯖꯨ ꯍꯧꯖꯤꯛꯀꯤ ꯑꯩꯈꯣꯏ ꯕꯣꯛ ꯑꯍꯟ ꯑꯣꯏꯕ ꯕꯣꯛꯇꯨꯅ ꯊꯣꯡꯕꯖꯤꯒꯤ ꯃꯍꯥꯎꯒꯤ ꯌꯧꯕ ꯉꯝꯗꯦꯕ ꯑꯗꯣ ꯑꯗꯨꯝ ꯍꯥꯎ ꯑꯦꯕ ꯆꯒꯦꯝꯒ ꯄꯣꯝꯕꯖꯦ
ꯑꯗꯣ ꯀꯩꯅꯣꯕꯨꯗꯤ ꯑ ꯍꯥꯏꯗꯤ ꯁꯨꯝ ꯍꯥꯏꯅꯕꯗ ꯃꯨꯟꯅ ꯊꯥꯎ ꯑ ꯊꯥꯎ ꯃꯨꯟꯅ ꯉꯧꯕ ꯑꯗꯒꯤꯗꯤ ꯎꯝ ꯐꯖꯅ ꯐꯨꯠꯄ ꯀꯣ ꯆꯥ ꯂꯣꯟꯕ ꯃꯛꯇꯕꯨ ꯑꯣꯏꯔꯁꯨ ꯀꯩ ꯍꯥꯏꯅꯤ ꯏꯁꯤꯡꯁꯦ ꯐꯖꯅ ꯂꯣꯟꯕ ꯃꯨꯟꯅꯀꯣ ꯍꯥꯊꯨ ꯍꯥꯊꯨ ꯊꯥꯡꯗꯕꯗꯣ ꯀꯩꯁꯨ ꯍꯥꯎꯇꯦꯗꯅ ꯕ꯭ꯔꯣꯡ ꯕ꯭ꯔꯣꯡ ꯁꯧꯍꯟꯗꯅ ꯅ ꯑꯗꯩꯗꯤ ꯃꯥꯒꯤ ꯃꯇꯝꯗꯣ ꯐꯥꯎꯕ ꯐꯠ ꯇꯧꯔꯒ ꯐꯠ ꯇꯧꯕꯁꯤꯗꯕꯨ ꯍꯥꯎꯇꯦꯗꯅ ꯃꯨꯟꯅ ꯂꯣꯟꯕ ꯑꯗꯒꯤꯗꯤ ꯑꯗꯨꯗꯨꯅ ꯍꯥꯎꯋꯦꯗꯅ
ꯍꯣꯏ ꯑꯗꯨꯃꯥꯏꯅ ꯇꯧꯋꯦ ꯑꯗꯩ ꯑꯗꯤ ꯑꯩꯗꯤ ꯆꯥꯛ ꯊꯣꯡꯕꯕꯖꯤꯖꯨ ꯌꯥꯝꯅ ꯉꯜꯂꯤꯉꯩ ꯃꯇꯝ ꯍꯥꯏꯗꯤ ꯈꯔ ꯑꯩ ꯌꯥꯝ ꯄꯤꯛꯏꯉꯩ ꯃꯇꯝꯁꯦ ꯁꯤꯗꯩ ꯑꯗꯨꯝ ꯑꯩꯈꯣꯏꯗꯤ ꯑꯃꯣꯝꯁꯨ ꯌꯥꯎꯔꯛꯇꯕꯅꯤꯅꯀꯣ ꯑꯃꯣꯝ ꯌꯥꯎꯔꯛꯇꯕꯅꯤꯅ ꯑꯗꯨꯝ ꯍꯥꯏꯗꯤ ꯑ ꯈꯣꯃꯥꯅ ꯌꯥꯗ꯭ꯔꯀꯥꯟꯗ ꯍꯥꯏꯗꯤ ꯑꯗꯨꯝ ꯕꯕꯥ ꯑ ꯕꯕꯥꯁꯨ ꯁꯨꯛꯊꯣꯡ ꯊꯣꯡꯗꯦꯕ ꯑꯩꯅ ꯍꯦꯛ ꯈꯪꯕꯗꯒꯤ ꯕꯕꯥꯅ ꯐꯖꯅ ꯆꯥꯛꯀ ꯌꯦꯟꯖꯥꯡꯒ ꯄꯨꯟꯅ ꯊꯣꯡꯉꯒ ꯆꯥꯕꯁꯦ ꯑꯃꯨꯛ ꯄꯛ ꯆꯥꯗ꯭ꯔꯤꯕ ꯑꯩ ꯑꯗꯣ ꯑꯥ ꯑꯗꯨꯃꯥꯏꯅ ꯇꯧꯔꯕꯅꯤꯅ ꯑꯩꯖꯦ ꯆꯐꯨꯁꯤ ꯆꯐꯨ ꯐꯧ ꯐꯖꯅ ꯊꯥꯡꯒꯠ ꯉꯝꯗ꯭ꯔꯤꯉꯩ ꯃꯇꯝꯗꯒꯤ ꯆꯥꯛꯁꯤ ꯏꯟꯁꯥꯡꯁꯦ ꯑꯗꯨꯝ ꯊꯣꯡꯉ ꯂꯥꯛꯄꯒꯤꯀꯣ ꯍꯧꯖꯤꯛꯁꯤ ꯁꯦ ꯑꯗꯨꯝ ꯑꯗꯨꯝ ꯆꯥꯛ ꯊꯣꯡꯕꯖꯦ ꯑꯗꯨꯝ ꯈꯔꯗꯤ ꯑꯗꯨꯝ ꯍꯩꯔꯦ ꯃꯌꯥꯝꯒꯤ ꯃꯌꯥꯝ ꯃꯌꯥꯝ ꯊꯣꯡꯕꯖꯤꯖꯨ ꯑꯗꯨꯝ ꯑꯩꯉꯣꯟꯗ ꯑꯗꯨꯝ ꯆꯥꯛ ꯊꯣꯡꯕꯖꯦ ꯑꯃ ꯑꯅꯤꯈꯛ ꯊꯣꯡꯒ ꯋꯥꯗꯕ ꯋꯥꯅꯤꯗ ꯃꯤ ꯑꯍꯨꯝ ꯅꯨꯄꯥ ꯇꯔꯨꯛ ꯇꯔꯦꯠꯀꯤ ꯆꯥꯅꯕꯒ ꯊꯣꯡꯉꯛꯑꯀꯥꯟꯗꯗꯤ ꯃꯩ ꯃꯩꯗ ꯑꯥꯁ ꯅꯨꯡꯉꯥꯢꯕ ꯊꯕꯛꯇꯤ ꯅꯠꯇꯦ ꯁꯥꯗꯤ ꯁꯥ
ꯀꯥꯂꯦꯟꯗꯒ
ꯑꯥ ꯑꯈꯣꯏ ꯑꯈꯣꯏꯒꯤ ꯕꯕꯥꯍꯣꯏꯅꯥꯅꯦ ꯑꯩꯈꯣꯏ ꯃꯥꯍꯣꯏꯖꯦ ꯉꯥꯏꯗꯦꯕꯀꯣ
ꯎꯝ
ꯃꯥꯅ ꯉꯝꯃꯤꯉꯩ ꯑꯗꯨꯝ ꯑꯥꯁ ꯋꯥꯅꯤ- ꯈꯣꯠꯅꯤ ꯀꯩ ꯍꯥꯏꯅꯤ ꯃꯇꯨ- ꯃꯆꯥꯖꯦ ꯌꯥꯝꯅꯥ ꯂꯨꯅ ꯈꯟꯖꯩꯕ ꯑꯩꯈꯣꯏ ꯕꯥꯍꯣꯏꯗꯤ ꯈꯪꯕ꯭ꯔꯥ
ꯍꯣꯏꯌꯦ ꯐꯩ
ꯈꯣꯏꯅ ꯈꯣꯏꯅ ꯏꯝꯐꯥꯜꯗꯒꯤ ꯀꯨꯝꯃꯛꯄꯖꯦ ꯀꯣꯟꯊꯣꯡꯗ ꯉꯥꯏꯔꯝꯗꯣꯏꯅꯤ ꯑꯗꯒꯤꯗꯤ ꯑꯥꯁ ꯀꯥꯏ ꯌꯧꯔꯛꯑꯦ- ꯀꯥꯏ ꯌꯧꯔꯛꯑꯦ ꯄꯨꯡꯁꯤꯡ ꯈꯨꯗꯤꯡꯒꯤꯀꯣ ꯄꯥꯈꯠꯆꯗꯅꯥ ꯑꯗꯗꯩꯗꯥ ꯈꯣꯏ ꯃꯥꯖꯨ ꯆꯞ ꯃꯥꯟꯅꯩ ꯍꯜꯂꯛꯄꯗ ꯋꯥꯔꯅꯤꯅ ꯃꯥꯅ ꯆꯥꯛ ꯊꯣꯡꯗꯣꯛꯀꯅꯤ ꯑꯗꯒꯤꯗꯤ ꯏꯁꯤꯡ ꯌꯥꯁꯤꯜꯂꯛꯀꯅꯤ ꯑꯗꯒꯤꯗꯤ ꯎꯝ ꯀꯩ ꯍꯥꯏꯅꯤ ꯅꯨꯄꯤꯅ ꯉꯝꯃꯦ ꯍꯥꯏꯕꯒꯤ ꯋꯥ ꯅꯠꯇꯦꯀꯣ ꯁꯨꯉꯝ ꯉꯝꯗꯦꯀꯣ ꯈꯣꯏ ꯃꯥꯗꯤ ꯀꯩ ꯍꯥꯏꯅꯤ ꯌꯥꯝꯅ ꯈꯣꯏꯒ ꯃꯥꯟꯅꯗꯦꯕꯀꯣ
ꯑꯥꯑꯥ
ꯍꯥꯏꯅꯤ ꯈꯣꯏ ꯃꯥꯏ ꯃꯆꯥ ꯃꯥꯟꯗꯦꯒ ꯍꯥꯏꯕꯗꯣ ꯑꯩ ꯍꯥꯏꯗꯤ ꯈꯣꯏ ꯃꯥꯗꯤ ꯅꯤꯡꯊꯧꯀꯥꯕ ꯄꯣꯛꯄꯩꯔꯖꯨ ꯈꯪꯗꯦꯉꯣ ꯃꯆꯤꯟꯨ ꯂꯨꯝ ꯕꯗꯣ ꯈꯪꯕ꯭ꯔꯥ ꯋꯥꯔꯁꯨ- ꯋꯥꯏ ꯍꯥꯏꯗꯕꯤꯗꯣ ꯑꯗꯨꯒꯨꯝ ꯑꯗꯨꯃꯥꯏꯅ ꯇꯧꯌꯦꯕ ꯁꯤ ꯂꯣꯏꯔ ꯒꯥ ꯑꯩ ꯑꯃꯨꯛ ꯇꯧꯔꯛꯀꯦꯀꯣ ꯂꯣꯏꯗꯣꯔꯦ ꯑꯗꯨꯝ ꯄꯥꯏꯔ